ꯍꯜꯂꯣ
ꯑꯥ
ꯍꯜꯂꯣ
ꯀꯔꯤꯔ
ꯀꯔꯤꯔꯅꯦ ꯅꯦꯠꯋꯥꯛꯁꯦ ꯐꯖꯗꯦꯅꯦ ꯅꯪꯒꯤ
ꯀꯩ ꯍꯥꯏꯕ
ꯀꯔꯤ ꯇꯧꯔꯤꯔꯣ
ꯑꯣ ꯁꯨꯝ ꯂꯩꯔꯝꯕꯅꯦ ꯅꯪꯗꯤ
ꯍꯥ
ꯂꯩꯌꯦꯕ ꯅꯪꯗꯤ
ꯑꯣ ꯑꯩꯖꯨ ꯍꯧꯖꯤꯛ ꯈꯛꯇ ꯏꯔꯨꯕ ꯂꯣꯏꯔꯒ ꯂꯩꯌꯦ
ꯑꯣ ꯆꯥꯛꯇꯤ
ꯆꯥꯛꯆꯨ ꯆꯔꯦ
ꯁꯦꯁ ꯀꯩ ꯑꯦꯟꯖꯥꯡ
ꯍꯥꯁ ꯀꯔꯤꯔ ꯆꯥꯛ ꯆꯥꯔꯦ ꯍꯥꯏꯔ ꯁꯦꯁ ꯍꯤ ꯍꯤ ꯍꯤ
ꯀꯔꯤꯔ ꯏꯔꯣꯝꯕꯒ ꯏꯔꯣꯝꯕ ꯆꯥꯏ ꯅꯪꯗꯤ
ꯑꯩꯅ ꯀꯥꯡꯁꯣꯏ ꯄꯣꯛꯅꯕꯗꯤ ꯀꯩꯅꯣꯗꯨꯗꯤ ꯈꯣꯏ ꯅꯪꯅ ꯏꯔꯣꯟꯕ ꯑꯩꯅ ꯀꯥꯡꯁꯣꯏ ꯅꯪ
ꯆꯥꯛ ꯆꯥꯔꯕꯣ ꯆꯥꯔꯦ ꯍꯥꯏ ꯁꯦꯁꯀꯥꯏ
ꯇꯨꯝꯃꯤꯔꯣ
ꯅꯣꯛꯁꯤ ꯅ ꯇꯧꯕꯅꯤꯗ
ꯇꯨꯝ ꯇꯨꯝꯃꯕꯣ ꯍꯥꯏꯕ ꯍꯥ ꯇꯥꯕ꯭ꯔꯣ ꯇꯥꯗꯕ꯭ꯔꯣ ꯑꯁ ꯅꯪꯒꯤ ꯅꯦꯠꯋꯥꯛꯁꯨ ꯌꯥꯗꯕ꯭ꯔ ꯀꯔꯤꯒꯤꯔ ꯀꯣ ꯇꯥꯗꯕ꯭ꯔꯣ ꯍꯦꯜꯂꯣ